ꯍꯜꯂꯣ ꯗꯥ ꯕꯤꯀꯦ
ꯅꯪ ꯅꯨꯡꯉꯥꯏꯔꯤꯕꯣ
ꯑꯩ ꯅꯨꯡꯉꯥꯏꯔꯤꯌꯦ ꯏꯌꯥꯝ ꯀꯝꯗꯧꯔꯤꯒꯦ
ꯑꯁ ꯅꯨꯡꯉꯥꯏꯔꯤꯌꯦ ꯀꯃꯥꯏ ꯀꯃꯥꯏꯟ ꯇꯧꯔꯤꯒꯦ ꯀꯥꯂꯦꯟꯁꯤꯕꯨ ꯌꯥꯝ ꯁꯥꯕꯁꯨ ꯁꯥꯒꯠꯂꯦ ꯑꯣ ꯀꯃꯥꯏꯟ ꯀꯃꯥꯏꯟ ꯍꯤꯡꯉꯤꯒꯦ
ꯀꯔꯦꯟꯖꯤ ꯌꯥꯝ ꯁꯥꯏꯌꯦ ꯑꯩꯈꯣꯏ ꯌꯨꯝꯗꯒ ꯂꯩꯉꯝꯗꯦ ꯑꯁ ꯂꯝꯃꯥꯡ ꯇꯨꯃꯥꯡ ꯎꯈꯥ ꯋꯥꯈꯥ ꯈꯔ ꯆꯠꯂꯒ ꯑꯗꯨꯝ ꯐꯝꯃꯤ ꯍꯣꯏ ꯆꯥ ꯇꯣꯑꯒ ꯑꯗꯨꯝ ꯑꯩꯈꯣꯏꯁꯤ ꯆꯥꯕ ꯊꯛꯄꯁꯨ ꯑꯗꯨꯝ ꯏꯁ ꯀꯔꯦꯟꯅꯤꯅ ꯆꯥꯕꯖꯦ ꯄꯛ ꯇꯨꯝꯕꯣꯏ ꯇꯨꯝꯗꯕꯣꯏ ꯇꯧ ꯂꯩ ꯄꯨꯛꯁꯤꯖꯨ ꯑꯈꯣꯏ ꯆꯥꯗꯕꯁꯨ ꯌꯥꯗꯕꯅꯤꯅ ꯑꯗꯨꯝ ꯆꯥꯥꯁꯜꯂꯒ ꯑꯗꯨꯝ ꯈꯪꯗꯦꯗ ꯇꯧꯔꯤꯁꯦ ꯏꯌꯥꯝꯍꯣꯏꯗꯤ ꯀꯃꯥꯏ ꯀꯃꯥꯏ ꯇꯧꯔꯤꯒꯦ
ꯈꯩꯅꯤ ꯑꯩꯖꯨ ꯑꯗꯨꯝ ꯂꯩꯌꯦ ꯀꯥꯂꯦꯟꯖꯦ ꯊꯥꯎ ꯊꯨꯝ ꯌꯥꯝ ꯆꯥꯒꯅꯣ ꯑꯆꯝꯕꯒꯨꯝꯕ ꯁꯨꯝ ꯆꯥꯎꯋꯣ ꯑꯗꯨꯗꯒꯤ ꯌꯥꯔꯤꯉꯩ ꯏꯟꯚꯥꯏꯔꯣꯟꯃꯦꯟ ꯗꯦꯖꯨ ꯂꯣꯏꯒ ꯒ꯭ꯔꯦ ꯋꯥꯔꯜ ꯏꯟꯚꯥꯏꯔꯣꯟꯃꯦꯟ ꯗꯦ ꯅꯠꯇ꯭ꯔꯁꯨ ꯑꯥꯔꯒꯨꯝꯕ ꯊꯥꯗꯅ ꯀꯩ ꯀꯩ ꯇꯧꯕ ꯌꯥꯕ ꯑꯁꯥꯕ ꯑꯀꯣꯏꯕꯗ ꯎ ꯆꯥꯔ ꯎ ꯋꯥ ꯌꯥꯝ ꯍꯧꯕꯁꯨ ꯀꯥꯅꯕꯅꯦ ꯅꯪ ꯃꯔꯨꯝ ꯃꯨꯛꯇ ꯂꯥꯡꯅꯤꯡꯉꯁꯨ ꯌꯨꯝ ꯎ ꯃꯌꯥꯝꯅ ꯈꯨꯝꯖꯤꯟ ꯇꯥꯔꯒꯗꯤ ꯅꯨꯡꯁꯥ ꯃꯉꯥꯟ ꯆꯪꯗꯕꯅꯦꯕ ꯑꯗꯨꯅ ꯅꯪ ꯌꯨꯝꯗꯣ ꯈꯔ ꯏꯪ ꯊꯤꯡꯉꯤꯗꯅ ꯍꯥꯏ ꯅꯨꯡꯁꯤꯠ ꯁꯤꯠꯂꯖꯨ ꯅꯪ ꯆꯨꯝꯅ ꯐꯖꯅ ꯃꯄꯨꯡ ꯐꯥꯅ ꯁꯤꯜꯂꯛꯑꯅꯤꯗꯅ ꯎ ꯆꯥꯔꯒꯨꯝꯕ ꯑꯀꯣꯏꯕꯗ ꯊꯥꯖꯤꯜꯂꯣ ꯀꯩ ꯀꯩ ꯇꯧꯕ ꯌꯥꯕ ꯈꯣꯠꯄ ꯑꯩꯌꯦ ꯇꯧꯔꯣ ꯑꯗꯨꯗꯒꯤ ꯑꯁ ꯅꯣꯏ ꯏꯃꯨꯡꯒꯤ ꯏꯃꯥ ꯏꯄꯥ ꯑꯗꯨꯗꯒꯤ ꯅꯣꯏ ꯏꯌꯥꯝꯕ ꯍꯣꯏ ꯏꯅꯥꯎꯄꯤ ꯍꯣꯏ ꯀꯩꯁꯨ
ꯑꯅꯥ ꯑꯌꯦꯛꯄꯨꯗꯤ ꯀꯩꯁꯨ ꯌꯥꯎꯗꯦ ꯑꯗꯨꯝ ꯅꯨꯡꯉꯥꯏꯔꯤ ꯍꯥꯏꯗꯤ ꯑꯗꯨꯝ ꯀꯩꯁꯨ ꯇꯧꯗꯅ ꯑꯗꯨꯝ ꯏꯁꯣꯔ ꯆꯥꯟꯗꯅ ꯑꯗꯨꯝ ꯂꯩꯕꯨꯗꯤ ꯂꯩꯔꯤꯌꯦꯕ ꯑꯁꯨꯝ ꯎ ꯋꯥ ꯊꯥꯕ ꯂꯥꯏꯔꯒ ꯍꯟꯗꯛ ꯑꯩꯈꯣꯏꯒꯤ ꯌꯨꯝ ꯑꯀꯣꯏꯕꯗ ꯀꯩꯅꯣ ꯊꯥꯝꯅꯦ ꯑꯁ ꯈꯔ ꯆꯥꯎꯔꯀꯥꯟ ꯈꯔ ꯏꯪꯗꯔꯅ ꯀꯩꯅꯣ ꯊ ꯕꯣꯔꯣꯏꯅꯦ ꯑꯗꯨꯗꯒꯤ ꯁꯦꯝꯃꯦꯄꯟ ꯄꯥꯝꯕꯤ ꯈꯔ ꯊꯥꯔꯝꯃꯦ ꯑꯁ ꯃꯣꯏ ꯈꯔ ꯊꯥꯕꯗ ꯑꯩꯈꯣꯏ ꯏꯁꯤꯡꯕꯨꯗꯤ ꯐꯖꯅ ꯆꯥꯏꯕꯤꯕꯅꯤ ꯍꯥ ꯅꯨꯡ ꯍꯥꯞ ꯈꯔ ꯇꯧꯕꯤ ꯈꯣꯠꯄꯅꯤ ꯍꯥꯏꯗꯤ ꯃꯣꯏꯁꯦ ꯆꯥꯎꯔꯀꯥꯟꯗ ꯎꯔꯨꯝꯁꯨ ꯂꯥꯡꯉꯤ ꯑꯗꯨꯒ ꯃꯣꯏꯁꯦ ꯀꯥ ꯆꯤꯟꯖꯥꯛꯇ ꯑꯗꯨꯝ ꯄꯤ ꯆꯥꯕ ꯊꯛꯄ ꯑꯣꯏ ꯑꯣꯏꯁꯨ ꯑꯗꯨꯝ ꯄꯤꯅ ꯎ ꯀꯌꯥ ꯀꯥ ꯍꯦꯟꯅ ꯆꯥꯎꯕꯗꯤ ꯌꯨꯝ ꯃꯔꯛꯇ ꯊꯥꯕꯁꯨ ꯅꯨꯡꯉꯥꯏꯇꯗꯅ ꯑꯩꯈꯣꯏꯅ ꯍꯧꯖꯤꯛꯀꯤ ꯃꯆꯥꯗꯣ ꯊꯥꯕꯗꯣ ꯃꯤꯁꯤꯡ ꯆꯥꯏꯅꯤꯗ ꯎ ꯄꯥꯝꯕꯤ ꯑꯃꯅꯤꯕꯨꯗꯤ ꯁꯤꯗꯤ ꯁꯤꯈ꯭ꯔꯦ ꯑꯌꯥꯝꯕ ꯑꯌꯥꯝꯕꯗꯤ ꯈꯗꯤ ꯀꯩ ꯀꯩ ꯍꯣꯠꯅꯔꯤꯒꯦ ꯍꯧꯖꯤꯛꯀꯥꯟꯁꯤꯕꯨꯣ
ꯑꯁꯨꯝ ꯂꯩꯔꯤꯌꯦ ꯑꯩꯁꯨ ꯅꯪ ꯍꯧꯖꯤꯛ ꯎꯖꯥꯔ ꯊꯥꯏ ꯍꯥꯏꯗꯣ ꯀꯩꯝꯇ ꯍꯪꯒꯦꯅꯦ ꯂꯩꯕꯗꯨꯅ ꯍꯥꯏꯕꯗꯤ ꯅꯪ ꯑꯦꯄꯜ ꯊꯥꯏ ꯍꯥꯏꯗꯤ ꯃꯜꯗꯨꯗꯤ ꯇꯤꯟꯒꯨꯝꯕ ꯌꯥꯝ ꯇꯥꯏ ꯈꯣꯠꯂꯦ ꯃꯅꯤꯄꯨꯔꯒꯤ ꯋꯦꯗꯔꯁꯤꯗ ꯆꯥꯅꯩ ꯆꯥꯟꯅ ꯅꯪ ꯑꯦꯄꯜꯗꯨ ꯀꯌꯥꯝ ꯋꯥꯡꯒꯦ ꯀꯃꯥꯏ ꯇꯧꯔꯤꯒꯦꯁ
ꯑ ꯑꯩꯁꯨ ꯑꯦꯄꯟ ꯄꯥꯝꯕꯤꯗꯣ ꯀꯨꯟꯊ꯭ꯔꯥꯃꯨꯛꯇꯪ ꯊꯥꯑꯕꯅꯦ ꯀꯨꯟꯊ꯭ꯔꯥꯃꯨꯛ ꯊꯥ ꯃꯣꯏ ꯇꯔꯥꯃꯨꯛ ꯁꯤꯈ꯭ꯔꯦ ꯁꯤꯈ꯭ꯔꯦꯗꯤ ꯈ꯭ꯋꯥꯡꯃꯨꯛꯡꯉꯦꯕ ꯄꯥꯝꯕꯨꯗꯤ ꯍꯧꯖꯤꯛꯄꯗꯤ꯭ꯋꯥꯡ ꯈꯔ ꯍꯦꯟꯇꯅꯤꯅ ꯃꯣꯏ ꯋꯥꯡꯉꯦ ꯑꯩꯗꯤ ꯑꯁꯦ ꯀꯃꯥꯏꯅ ꯇꯧꯔꯤꯤ ꯍꯥꯏꯣꯪꯣ ꯑꯩꯈꯣꯏ ꯍꯥꯔꯁꯨ ꯐꯖꯅ ꯍꯥꯞꯄꯤꯕꯅꯦ ꯁꯟꯊꯤ ꯁꯪꯣꯏ ꯃꯤꯉꯣꯟꯗ ꯌꯦꯡꯉꯛꯑꯕꯗꯤ ꯍꯥꯔꯠ ꯐꯔꯇꯤꯂꯥꯏꯖꯔ ꯑꯗꯒꯤ ꯖꯨꯔꯤꯌꯥ ꯀꯩꯀꯩ ꯂꯪ ꯆꯥꯏꯕꯤꯕꯅꯤ ꯍꯥꯏꯗꯤ ꯊꯥꯕ ꯈꯣꯠꯄ ꯑꯗꯨꯝꯕꯗꯣ ꯈꯔ ꯍꯤꯡꯉꯗꯤꯦꯅ ꯍꯥꯏꯗꯤ ꯃꯣꯏ ꯍꯤꯡꯉꯗꯤ ꯑꯗꯨꯝ ꯃꯣꯏꯁꯦ ꯑꯗꯨꯝ ꯃꯤꯉꯣꯟꯗ ꯂꯩ ꯆꯥ ꯁꯣꯛꯄꯗꯤ ꯑꯩꯈꯣꯏ ꯏꯁꯥꯗꯒꯤ ꯑꯗꯨꯝ ꯄꯥꯟꯖꯔ ꯆꯥꯖ ꯑꯗꯨꯅ ꯃꯍꯥꯎ ꯂꯩꯅ ꯍꯥꯏꯗꯤ ꯕꯖꯥꯔ ꯎꯝ
ꯐꯔꯇꯤꯂꯥꯏꯖꯔꯒꯨꯝꯕ ꯍꯥꯞꯇꯧ ꯁꯔꯛꯄꯗꯤ ꯅꯪ ꯃꯦꯂꯔꯒꯕ ꯍꯥꯞꯄꯦ ꯍꯥꯏꯗꯧ ꯐꯩꯌꯦ ꯃꯦꯅꯔꯒꯨꯝꯕ ꯑꯗꯨꯗꯒꯤ ꯇꯥꯕꯗ ꯑꯩꯈꯣꯏꯗ ꯏꯁꯥꯅ ꯁꯣꯏꯗꯕ ꯍꯥꯏꯇꯥꯔꯦ ꯅꯪꯅ ꯀꯃꯔꯁꯑꯦꯜꯜꯂꯤ ꯇꯧꯒꯦ ꯍꯥꯏꯇꯥꯥꯔꯒꯗꯤ ꯀꯩꯀꯩ ꯅꯪꯒꯤ ꯑꯩ ꯔꯥꯗꯨꯒꯤ ꯅꯪ ꯄ꯭ꯔꯣꯇꯦꯛꯁꯟ ꯃꯌꯥꯝ ꯂꯩꯔꯝꯒꯅꯤ ꯑꯗꯨꯗꯤ ꯐꯖꯅ ꯏꯒ꯭ꯔꯤꯒꯤ ꯗꯤꯄꯥꯔꯠꯃꯦꯟꯇ ꯂꯒꯥꯏꯒꯤ ꯀꯜꯆꯔꯒꯤ ꯃꯔꯝꯗ ꯈꯪꯕ ꯃꯤ ꯑꯗ ꯇꯥꯟꯅꯔꯀꯥꯟꯗ ꯀꯩ ꯍꯥꯞꯄ ꯌꯥꯒꯦ ꯏꯁꯇꯁꯤ ꯀꯥꯟꯅꯅꯕ ꯀꯩ ꯉꯥꯛꯊꯣꯛꯄ ꯌꯥꯒꯦ ꯈꯣ ꯀꯦꯗꯨꯗꯤ ꯐꯖꯅ ꯍꯥꯡꯗꯣꯛꯑꯣ ꯑꯗꯨ ꯅꯠꯇꯕ ꯍꯧꯖꯤꯛ ꯍꯧꯖꯤꯛ ꯁꯟꯊꯤ ꯁꯪꯨꯝꯒꯤ ꯍꯥꯔ ꯍꯥꯞ ꯍꯧꯖꯤꯛꯁꯨ ꯀꯔꯤꯒꯨꯝꯕ ꯆꯥꯟꯅꯗꯕ ꯄꯥꯝꯕꯤ ꯈꯔꯗꯗꯤ ꯇꯤꯟ ꯇꯥꯡ ꯌꯥꯝ ꯏꯟꯗꯅꯀꯣ ꯃꯥꯗꯣ ꯄꯥꯝꯕꯤꯅꯤꯡꯉꯥꯏ ꯃꯆꯥꯛ ꯑꯃ ꯑꯣꯏꯔꯛꯄꯁꯨ ꯌꯥꯏꯑꯕ ꯑꯗꯨꯅ ꯁꯦꯝ ꯍꯥꯏꯕ ꯄꯣꯠ ꯑꯩꯈꯣꯏꯒꯤ ꯋꯦꯗꯔꯁꯤꯗꯗꯤ ꯆꯥꯅꯕ ꯅꯠꯇꯦ ꯃꯥꯗꯤ ꯑꯌꯥꯝꯕꯅ ꯑ ꯍꯧꯒꯗꯕꯅꯦꯕ ꯃꯅꯤꯄꯨꯔꯒꯤ ꯀ꯭ꯂꯥꯏꯃꯦꯠꯄ꯭ꯔꯦꯖꯔꯁꯤ ꯅꯪ ꯈꯪꯉꯝꯕꯅꯤ ꯍꯧꯖꯤꯛ ꯑꯁ ꯌꯥꯝ ꯁꯥꯔꯦꯗ꯭ꯔꯕꯅꯤ ꯑꯩꯈꯣꯏ ꯍꯧꯖꯤꯛ ꯊꯥꯔꯇꯤꯟꯗ ꯐꯣꯔ ꯐꯥꯏꯚꯀꯤ ꯆꯥꯡ ꯌꯧꯁꯤꯜꯂꯛꯑꯕꯅꯤꯅ ꯈꯔ ꯈꯨꯗꯣꯡ ꯊꯤꯅꯤꯡꯉꯥꯏ ꯑꯣꯏꯌꯦꯕ ꯅꯪꯗꯣ ꯁꯦꯝꯗ ꯌꯥ ꯍꯥꯏꯅ ꯆꯦꯛꯁꯤꯜꯍꯜꯂꯣ ꯀꯩꯅꯣ ꯑꯦꯒ꯭ꯔꯤ ꯗꯤꯄꯥꯔꯠꯃꯦꯟꯒꯨꯝꯕ ꯇꯥꯟꯅꯕ ꯈꯣꯠꯅꯕꯕꯨꯗꯤ ꯂꯩꯇꯕꯣ ꯀꯩꯀꯩ ꯍꯥꯞꯄ ꯌꯥꯕ ꯑꯗꯒꯤ ꯀꯧꯊꯣꯛꯄ ꯌꯥꯕ ꯃꯇꯝ ꯃꯇꯝꯒꯤ
ꯁꯨꯝ ꯌꯨꯝꯒꯤ ꯑꯣꯏꯅ ꯁꯨꯝ ꯊꯥꯕꯅꯤꯅ ꯑꯗꯨ ꯇꯥꯟꯅ ꯈꯣꯠꯅꯕꯗꯤ ꯀꯔꯤꯝ ꯇꯥꯟꯅꯗꯤ ꯇꯥꯟꯅꯍꯧꯗ꯭ꯔꯦ
ꯍꯣꯏꯣꯏ ꯅꯪ ꯑꯗꯨ ꯄꯥꯝꯗꯕ ꯇꯥꯔꯗꯤ ꯑꯩꯁꯨ ꯏꯃꯥꯟꯅꯕ ꯑꯩꯒꯤ ꯏꯃꯥꯟꯅꯕ ꯑꯦꯒ꯭ꯔꯤꯒꯤ ꯇꯝꯃꯨꯕ ꯑꯃ ꯂꯩꯌꯦ ꯃꯥ ꯊꯕꯛꯄꯨꯗꯤ ꯇꯧꯗꯦꯀꯣ ꯃꯥꯁꯨ ꯈꯪꯉꯝꯅꯤ ꯃꯥ ꯑꯩꯣꯏ ꯃꯄꯨ ꯂꯥꯛꯀꯦ ꯁꯦꯝ
ꯌꯥꯏꯌꯦ ꯌꯥꯏꯌꯦ ꯃꯩꯗꯤ ꯃꯉꯣꯟꯗ ꯎꯝ
ꯀꯊꯥꯔꯤ ꯁꯦꯝꯗꯣ ꯌꯣꯟꯕꯐꯥꯎ ꯌꯥꯕ ꯆꯥꯡ ꯂꯩꯅꯤꯅꯤꯅꯎ ꯌꯥꯝꯃꯤꯅꯦ
ꯑꯁꯤꯌꯥꯝ ꯑꯩ ꯑꯗꯨꯕꯨ ꯈꯔ ꯌꯥꯝ ꯊꯥꯅꯤꯡꯕꯩ ꯊꯥꯅꯤꯡꯕ ꯍꯥꯏꯗꯤ ꯂꯝꯗꯧ ꯑꯃꯨꯛ ꯆꯟꯗ꯭ꯔꯕ ꯍꯥꯏꯗꯤ ꯑꯁ ꯁꯨꯝ ꯐꯖꯅꯕ ꯁꯨꯝ ꯊꯥꯕꯅꯤꯅ ꯑꯩꯈꯣꯏꯁꯨ ꯃꯤ ꯌꯣꯟꯕꯒꯤ ꯑꯩ ꯀꯃꯔꯁꯦꯜꯒꯤ ꯊꯥꯕ ꯅꯠꯇꯕꯅꯤꯀꯣ ꯍꯥꯏꯗꯤ ꯍꯣꯏ ꯑꯩ ꯌꯥꯝꯅꯗꯤ ꯄꯥꯟꯗꯤ ꯄꯥꯜꯍꯟꯅꯤꯡꯉꯦ ꯌꯥꯝꯅꯗꯤ ꯊꯥꯕꯗꯤ ꯊꯥꯅꯤꯡꯉꯦꯕ ꯑꯌꯥꯝꯕ ꯑꯗꯣ ꯀ꯭ꯋꯥꯟꯇꯤꯇꯤ ꯇꯦꯜ ꯑꯃ ꯄꯤꯛꯄꯅꯤꯅ ꯑꯣ ꯑꯗꯒꯤ ꯑꯦꯄꯜꯁꯨ ꯑꯩꯅ ꯈꯔ ꯊꯥꯕ ꯁꯤꯒꯦꯅ ꯇꯧꯕꯗꯣ ꯑꯩꯅ ꯑꯗꯨꯁꯨ ꯐꯖꯅ ꯌꯦꯡꯁꯤꯟꯕꯗꯣ ꯁꯪꯈ꯭ꯔꯕꯁꯨ ꯁꯪꯈ꯭ꯔꯕꯗꯤ
ꯑꯩꯗꯤ ꯅꯨꯡꯁꯥ ꯁꯥꯔꯕꯅꯤꯅ ꯑꯌꯨꯛ ꯑꯣꯏꯅ ꯊꯕꯛ ꯏꯟꯈꯥꯡ ꯈꯔ ꯆꯠꯄꯗꯣꯀꯣ ꯊꯕꯛ ꯏꯟꯈꯥꯡ ꯆꯠꯍꯧꯗ ꯌꯥꯗꯕ ꯃꯤ ꯊꯕꯛ ꯏꯟꯒꯥꯡ ꯆꯠꯂꯦ ꯑꯗꯨꯒ ꯃꯣꯏ ꯑꯗꯨ ꯑꯗꯨ ꯅꯨꯡꯊꯤꯟꯗꯗꯤ ꯑꯁ ꯃꯄꯥꯟ ꯊꯣꯛꯄꯁꯨ ꯇꯟꯗꯅ ꯑꯗꯨꯝ ꯃꯅꯥꯛ ꯆꯪꯕꯗꯩꯗꯤ ꯅꯨꯡꯁꯥ ꯁꯥꯏ ꯁꯥꯗꯦꯗꯣ ꯌꯦꯡꯗ꯭ꯔꯦ ꯑꯗꯨ ꯅꯨꯡꯗꯥꯡꯔꯣꯝꯗꯅ ꯑꯃꯨꯛ ꯅꯨꯡꯁꯥ ꯁꯥꯗ꯭ꯔꯦ ꯑꯗꯨꯅ ꯊꯕꯛ ꯑꯃꯨꯛ ꯆꯠ ꯑꯗꯨꯃꯥꯏ ꯇꯧꯔꯦꯕ ꯑꯗꯨꯝ ꯁꯨꯃꯥꯏꯅ ꯇꯧꯔꯦꯅ ꯈꯔ ꯌꯦꯡꯁꯤꯟꯕ ꯈꯔ ꯋꯥꯠꯄꯗ ꯑꯗꯨꯝ ꯁꯤꯈꯔꯦ ꯑꯗꯨꯝ ꯁꯤ ꯂꯩꯔꯝꯃꯦ ꯑꯩꯅ ꯌꯦꯡꯉꯀꯥꯟꯗ ꯑꯗꯨꯝ ꯑꯗꯨ ꯌꯥꯝꯕ ꯑꯣꯏ ꯅꯣꯏ ꯅꯣꯏꯗꯨꯕꯨ ꯀꯃꯥꯏ ꯀꯃꯥꯏꯅ ꯇꯧꯔꯤꯒꯦ ꯍꯥꯏꯗꯤ ꯅꯣꯏ ꯍꯟꯗꯛ ꯂꯧꯒ ꯎꯏ ꯈꯣꯠꯂꯦ ꯍꯥꯏꯗꯨꯕꯨ ꯏꯌꯥꯝꯕ
ꯂꯧꯕꯨꯗꯤ ꯎꯏꯌꯦ ꯂꯧ ꯍꯧꯖꯤꯛ ꯇꯗꯦ ꯈꯔ ꯑꯗꯨꯝ ꯀꯩꯅꯣ ꯇꯧꯗꯅ ꯄꯝꯐꯦꯟ ꯂꯤꯡꯗꯅ ꯈꯣꯠꯇꯅ ꯂꯧꯁꯨ ꯈꯪꯗꯦ ꯍꯧꯖꯤꯛꯁꯤꯗ ꯍꯥꯔꯒꯨꯝꯕꯁꯨ ꯕꯟ ꯂꯩꯕ ꯐꯪꯅꯗꯕꯅꯤꯅ ꯀꯩ ꯀꯩ ꯌꯨꯝꯗ ꯁꯦꯝꯕ ꯌꯥꯕ ꯇꯧꯕ ꯌꯥꯕ ꯁꯟꯊꯤ ꯁꯟꯌꯨꯡꯅ ꯁꯦꯝꯕꯤ ꯈꯣꯠꯄꯤꯗꯨ ꯑꯗꯨ ꯀ ꯀꯔꯤꯒꯤ ꯐꯤꯕꯝꯗ ꯂꯥꯛꯇꯧꯅꯣ ꯀꯔꯤꯁꯨ ꯈꯪꯗ꯭ꯔꯤꯕ ꯍꯧꯖꯤꯛ ꯍꯧꯖꯤꯛ ꯑꯗ ꯃꯌꯥꯝꯁꯤ ꯐꯪꯅꯔꯛꯇ꯭ꯔꯕ ꯎꯄꯥꯏ ꯂꯩꯇ꯭ꯔꯕꯅꯤꯅ ꯇꯧꯗꯕꯗꯤ ꯌꯥꯗꯦ ꯊꯥꯗꯕꯗꯤ ꯌꯥꯗꯦ ꯅꯠꯇ꯭ꯔꯥ ꯊꯥꯗꯗꯤ ꯇꯧꯗ ꯆꯔꯥ ꯍꯦꯟꯗꯣꯏꯅꯦꯕ ꯆꯔꯥ ꯍꯦꯟꯗꯤ ꯌꯥꯗꯕ ꯍꯥꯏꯗꯤ ꯍꯣꯠꯅꯔꯤ ꯀꯩ ꯐꯕ ꯐꯠꯇ ꯇꯥꯕ ꯀꯩ ꯂꯪꯒꯤꯁꯤ ꯁꯦꯝ ꯅꯠꯇꯕ ꯍꯩꯅꯧ ꯄꯥꯝꯕꯤꯒꯨꯝꯕ ꯀꯩꯒꯨꯝꯕꯁꯨ ꯈꯔ ꯅꯦꯝꯕ ꯍꯥꯏꯇꯥꯔꯦ ꯊꯥꯖꯜꯂꯣ ꯑꯀꯣꯏꯕꯗꯣ ꯍꯩꯅꯧꯒꯨꯝꯕ ꯍꯧꯕꯁꯤꯁꯨ ꯋꯥꯈꯜ ꯅꯨꯡꯉꯥꯏꯕꯅꯦ ꯍꯥꯏꯗꯤ ꯃꯌꯥꯝ
ꯎꯝ ꯍꯣꯏ ꯑꯗꯨ ꯑ ꯍꯣꯏ ꯑꯗꯨꯕꯨꯗꯤ ꯆꯨꯝꯃꯤ ꯏꯌꯥꯝꯕ ꯍꯩꯅꯩꯁꯦ ꯑꯩꯅ ꯄꯥꯝꯕꯤꯁꯦ ꯎ ꯆꯥꯎꯕꯅꯤꯅꯀꯣ ꯃꯥꯏ ꯌꯨꯝ ꯃꯔꯛꯇ ꯑꯃꯨꯛꯁꯨ ꯊꯥꯅꯤꯡꯗꯕ ꯍꯥꯏꯗꯤ ꯇꯦꯛꯑ ꯈꯣꯠꯂꯒꯀꯣ ꯇꯝ ꯉꯝꯗꯦ ꯅꯨꯡꯁꯤꯠ ꯁꯤꯠꯄꯁꯦ ꯑꯩꯈꯣꯏ ꯃꯅꯤꯄꯨꯔꯒꯤꯗꯤ ꯈꯪꯍꯧꯅ ꯄꯥꯛꯄ ꯀꯟ ꯀꯟ ꯁꯦꯠꯂꯤꯅꯀꯣ ꯏꯌꯥꯝꯕ
ꯑꯗꯨ ꯅꯪ ꯍꯩꯅꯧꯗꯣ ꯍꯩꯅꯧ ꯕꯣꯟ ꯁꯥꯏꯁꯇ ꯄꯥꯟꯕ ꯍꯥꯏꯇꯥꯔꯦ ꯌꯥꯝ ꯋꯥꯡꯗꯅ ꯕꯣꯟ ꯁꯥꯏꯟꯁꯇ ꯄꯥꯟꯕ ꯍꯩꯅꯧꯗꯨꯗꯪ ꯊꯥꯔꯒ ꯑꯗꯨ ꯁꯤꯟꯅ ꯌꯥꯏꯗꯅ ꯍꯩꯅꯧꯗꯣ ꯈꯔ ꯊꯤꯔꯒ ꯂꯝꯕꯤ ꯈꯔ ꯊꯤꯔꯒ ꯊꯥꯅꯕ
ꯌꯥꯏꯌꯦ ꯑꯗꯨ ꯑꯗꯨꯝꯕꯗꯣ ꯈꯔ ꯈꯪꯅꯕ ꯂꯩꯔꯗꯤ ꯑꯝꯇ ꯍꯥꯏꯕꯤꯔꯛꯑꯣꯅꯦ ꯑꯩꯈꯣꯏꯁꯨ ꯈꯔ ꯊꯥꯒꯦꯅꯦ
ꯊꯥꯎꯋꯣ ꯊꯥꯎꯋꯣ ꯍꯩꯅꯧꯒꯨꯝꯕꯗꯣ ꯈꯔ ꯊꯥꯎꯋꯣ ꯕꯣꯟ ꯁꯥꯏꯖꯀꯤ
ꯎꯝ ꯏꯌꯥꯝꯕꯗꯤ ꯊꯕꯛ ꯊꯕꯛ ꯏꯪꯈꯥꯡ ꯌꯥꯝ ꯆꯤꯜꯂ ꯃꯥꯜꯂꯦ ꯅꯍꯥꯟ ꯏꯌꯥꯝꯕ ꯌꯨꯝꯗ ꯂꯥꯛꯑꯦ ꯊꯕꯛ ꯆꯠꯊꯣꯛꯈꯤ ꯈꯣ ꯑꯁ ꯏꯌꯥꯝꯕ ꯎꯅ ꯐꯪꯗꯦ ꯍꯟꯗꯛ ꯃꯇꯥꯡꯁꯤꯕꯨ ꯂꯧꯁꯤꯡꯁꯤꯕꯨ ꯂꯧꯁꯤꯡꯗꯣ ꯍꯣꯠꯅꯔ ꯑꯗꯨꯝ ꯍꯣꯠꯅꯔ ꯂꯩꯔꯕ ꯑꯌꯥꯝꯕ ꯑꯣꯏ ꯂꯧ ꯀꯌꯥꯝ ꯎꯔꯤꯒꯦꯅꯦ
ꯂꯧꯗꯤ ꯈꯔ ꯈꯔ ꯇꯧꯔꯤꯌꯦ ꯂꯧꯗꯨ ꯌꯥꯝ ꯇꯧꯕ ꯅꯠꯇꯦ ꯎꯝ ꯌꯥꯅꯤ ꯆꯥꯕꯗꯨꯅꯤ ꯂꯧ ꯑꯣꯏ ꯑꯗꯨꯗꯤ ꯁꯨꯝ ꯀꯩꯅꯣꯒꯤ ꯋꯥꯔꯤꯅꯤꯗ ꯆꯥꯕ ꯑꯩꯈꯣꯏ ꯌꯨꯝꯒꯤ ꯀꯣꯟꯅꯔ ꯂꯣꯏꯔꯦ ꯍꯥꯏ ꯑꯩꯅ ꯀꯩꯅꯣꯝ ꯍꯥꯏꯅꯤꯡꯉꯦ ꯅꯪ ꯍꯩꯅꯧꯒꯨꯝꯕ ꯕꯣꯔꯣꯏꯒꯨꯝꯕ ꯊꯥꯏ ꯍꯥꯏꯗꯣ ꯑꯗꯨꯗꯨꯅ ꯅꯪ ꯍꯦꯛ ꯀꯔꯤꯒꯨꯝꯕ ꯀꯥꯟꯅꯕ ꯀꯥꯟꯗ ꯍꯥꯏꯗꯤ ꯄꯩꯁꯥ ꯅꯨꯡꯁꯥ ꯊꯣꯛꯇ꯭ꯔꯕ ꯀꯥꯟꯗ ꯅꯪ ꯑꯗꯨ ꯑꯆꯥꯔꯒꯨꯝꯕ ꯁꯦꯝꯕ ꯀꯥꯟꯗ ꯅꯪ ꯄꯩꯁꯥꯒꯨꯝꯕ ꯇꯥꯟꯕ ꯌꯥꯕꯒꯤ ꯍꯤꯔꯝ ꯑꯃ ꯑꯣꯏꯅꯤꯕ ꯑꯆꯥꯔꯒꯨꯝꯕ ꯁꯦꯝꯕ ꯈꯔ ꯊꯥꯎꯕ ꯍꯩꯀꯨ ꯍꯩꯀꯨ ꯑꯆꯥꯔꯒꯨꯝꯕꯁꯨ ꯁꯦꯝꯃ ꯌꯥꯏꯅ ꯅꯣꯏ ꯂꯝ ꯆꯥꯎꯕꯅꯤꯅꯀꯣ
ꯎꯝ ꯍꯣꯏ ꯏꯌꯥꯝꯕ
ꯍꯅꯧ ꯌꯥꯏ ꯑꯗꯒꯤꯗꯤ ꯍꯩ ꯌꯥꯝ ꯄꯥꯟꯇꯥꯥꯔꯗꯤ ꯍꯩꯅꯧ ꯑꯆꯥꯔꯒꯨꯝꯕꯁꯨ ꯑꯗꯨꯝ ꯁꯦꯝ ꯌꯥꯏꯗꯅ
ꯎꯝ
ꯃꯈ ꯈꯔ ꯈꯨ ꯆ
ꯈꯨꯠ ꯈꯔ ꯆꯪꯗꯕ ꯆꯥꯎꯕꯁꯨ ꯈꯔ ꯊꯨꯗꯕ ꯍꯥꯏꯗꯤ ꯌꯥꯝ ꯋꯥꯡꯅꯁꯨ ꯍꯧꯗꯕ ꯕꯧ ꯌꯥꯝꯅ ꯆꯥꯎꯅꯁꯨ ꯍꯧꯗꯕ ꯍꯥꯏꯗꯤ ꯑꯗꯨꯒꯨꯝꯕ ꯕꯣꯟ ꯁꯥꯏꯟꯁꯀꯤ ꯃꯑꯣꯡ ꯇꯧꯕ ꯍꯩꯒ ꯈꯔ ꯈꯪꯕ ꯂꯩꯔꯦ ꯈꯔ ꯍꯥꯏꯔꯛꯑꯣꯅꯤ ꯏꯕꯣꯏ ꯑꯩꯩꯁꯨ ꯈꯔ ꯊꯥꯒꯦ ꯑꯗꯨꯨꯝ ꯑꯀꯣꯏꯕꯁꯦ
ꯅꯪ ꯍꯥꯏꯩꯅꯧꯗꯣ ꯃꯔꯨꯗ ꯈꯤ ꯊꯥꯕꯗꯣ ꯑꯗꯨꯗꯤ ꯄꯥꯟꯕꯗ ꯌꯥꯝ ꯇꯞ ꯆꯄꯅꯦꯕ ꯀꯨꯏꯅ ꯆꯪꯕꯅꯦꯕ ꯑꯗꯨꯗꯨꯅ ꯌꯥꯔꯤꯉꯩ ꯃꯥ ꯑꯗꯨꯝ ꯏꯒꯨꯝꯕ ꯇꯧ ꯃꯁꯥꯒꯨꯝꯕ ꯀꯛꯊꯠꯂꯀꯥꯟꯗ ꯃꯔꯥꯒꯨꯝꯕ ꯇꯥꯍꯜꯂꯀꯥꯟꯗ ꯊꯥꯕꯤꯗꯧ ꯈꯪꯕ꯭ꯔꯥ ꯑꯁꯤ ꯅꯪꯗꯣ ꯀꯩꯅꯣꯃꯨ ꯀꯥꯞ ꯃꯔꯤ ꯃꯉꯥꯒ ꯋꯥꯡꯉ ꯀꯥꯏꯗ ꯃꯊꯇ ꯄꯥꯟꯕꯅꯦꯕ ꯍꯟꯗꯛꯀꯤ ꯍꯟꯗꯛ ꯆꯍꯤ ꯑꯗꯨꯒꯤ ꯀ ꯀꯛꯊꯠꯂꯒ ꯕꯗꯤꯡ ꯇꯧꯍꯧꯕꯗꯣ ꯃꯅꯥ ꯆꯣꯡꯉꯀꯥꯟꯗ ꯒꯝꯂꯥꯗ ꯊꯥꯗꯣꯛꯄ ꯍꯩꯅꯨ ꯃꯊꯪ ꯆꯍꯤꯒꯨꯝꯕ ꯄꯥꯟꯕ ꯌꯥꯕꯒꯤ ꯆꯥꯟꯁ ꯂꯩꯌꯦꯕ ꯍꯥꯏꯅꯧ ꯇ ꯑꯣꯏꯔꯁꯨ ꯆꯝꯄ꯭ꯔꯥꯃꯨꯛꯇꯕꯨ ꯑꯣꯏꯔꯕꯗꯤꯤꯡꯅꯁꯤꯅ ꯑꯗꯨꯗꯤ ꯌꯥꯝ ꯊꯨꯅ ꯄꯥꯟꯕ ꯍꯦꯜꯂꯦꯕ ꯆꯝꯄ꯭ꯔꯥꯁꯨ ꯃꯔꯨꯗꯩ ꯊꯥꯕ ꯆꯝꯄ꯭ꯔꯥꯗꯤ ꯆꯍꯤ ꯇꯔꯥꯃꯨꯛ ꯆꯪꯄꯅꯤ ꯄꯥꯟꯕꯗ ꯃꯁꯥ ꯀꯛꯊꯠꯂꯀꯥꯟꯗ ꯃꯁꯥꯗꯣ ꯐꯖꯅ ꯃꯪꯉꯛꯑ ꯆꯣꯡꯍꯜꯂꯀꯥꯟꯗ ꯊꯥꯕꯗꯨꯗꯤ ꯅꯪ ꯆꯍꯤ ꯑꯃꯗ ꯑꯗꯨꯝ ꯑꯣꯜꯂꯛꯄ ꯆꯍꯤꯗ ꯑꯗꯨꯝ ꯄꯥꯟꯕꯅꯦꯕ ꯍꯥꯟꯅꯒꯤ ꯃꯄꯤꯗꯨꯒꯤ ꯀꯩꯅꯣ ꯍꯥꯏꯇꯥꯔꯦ ꯃꯥꯒꯤꯖꯤꯟꯗꯣ ꯌꯥꯎꯔꯛꯑꯒ ꯍꯥꯏꯇꯥꯔꯦ ꯃꯥꯗꯤ ꯄꯥ ꯃꯄꯨꯡ ꯐꯥꯔꯕꯅꯤꯅ ꯃꯄꯨꯡ ꯐꯥꯔꯕ ꯍꯥꯏꯅꯧ ꯀꯛꯊꯠꯂꯒ ꯊꯥꯕꯅꯤꯅ ꯊꯨꯅ ꯄꯥꯟꯕ ꯍꯦꯟꯕꯅꯤ ꯄꯕꯗꯤꯡ ꯁꯤꯁꯇꯦꯝꯗꯣ ꯇꯧꯕ ꯅꯪꯅ ꯊꯨꯅ ꯄꯥꯜꯍꯟꯅꯤꯡꯉꯦ ꯍꯥꯏꯔꯗꯤ ꯑꯩ ꯕꯣꯟꯁꯥꯏ ꯁꯦꯝꯕ ꯑꯗꯨꯗꯤ ꯍꯩꯅꯧ ꯕꯥꯥꯎ ꯅꯪꯅ ꯀꯩꯅꯣꯒꯨꯝꯕꯗꯣ ꯋꯥꯡꯍꯜꯂꯣꯏ ꯍꯥꯏꯗꯤ ꯎꯗꯣ ꯃꯥꯒꯤ ꯃꯇꯣꯟꯒꯗꯨꯗ ꯄꯤꯕ ꯍꯥꯏꯇꯥꯔꯦ ꯃꯁꯥ ꯑꯣꯏꯅ ꯀꯣꯛꯅꯕ ꯍꯣꯠꯅꯍꯟꯕꯤꯦꯅ ꯌꯥꯝ ꯋꯥꯡꯈꯠꯈꯤꯗꯅꯕ ꯍꯥꯏ ꯇꯥꯔꯦ ꯍꯩ ꯂꯩ ꯌꯕ ꯌꯥꯝ ꯋꯥꯡꯅ ꯌꯨꯝꯒꯤꯀꯣꯏꯗ ꯊꯥꯕꯗꯅ ꯑꯗꯒꯤꯃꯤ ꯄꯤꯛꯊꯔ ꯌꯨꯝꯗ ꯅꯟꯕꯒꯤ ꯑꯗꯒꯤ ꯌꯨꯝꯊꯪꯅꯕꯥꯏꯇꯒꯤ ꯆꯥꯗꯕꯁꯨ ꯌꯥꯝ ꯂꯩ ꯑꯗꯨꯅ ꯌꯦꯡꯉꯣ ꯍꯧꯖꯤꯛꯀꯤ ꯄꯇꯤꯡꯗꯣ ꯌꯥꯝ ꯐꯕꯅꯤꯅꯣ ꯕꯇꯤꯡ ꯁꯤꯁꯇꯦꯝꯗꯣ
ꯎꯝ ꯏꯃ ꯃꯥꯁꯦ ꯃꯥꯁꯦ ꯀꯃꯥꯏ ꯀꯃꯥꯏꯅ ꯇꯧꯗꯒꯦ ꯍꯥꯏꯗꯤ ꯊꯥꯔ ꯃꯇꯨꯡꯗ ꯍꯥꯔ ꯅꯨꯡ ꯆꯥꯏꯗꯔ ꯅꯠꯇ꯭ꯔꯒ ꯑꯗꯨꯝ ꯃꯈꯣꯏ ꯀꯔꯝꯕ ꯃꯐꯝꯗꯅ ꯍꯦꯟꯅ ꯆꯥꯟꯅꯒꯦ ꯈꯣꯠꯀꯦ ꯑꯗꯨꯃꯒ ꯂꯩꯕ ꯈꯣꯠꯄ ꯂꯩꯕ꯭ꯔꯣ ꯍꯥꯏꯗꯤ ꯊꯥꯗ ꯃꯐꯝꯗꯣ ꯁꯣꯏ ꯃꯥꯒꯤ ꯂꯩꯕꯥꯛ ꯂꯩꯍꯥꯎꯗꯣ ꯌꯥꯝ
ꯑꯥ ꯑꯗꯣ ꯑꯩꯁꯨ ꯍꯥꯏꯐꯦ ꯍꯥꯏꯒꯦꯕ ꯑꯩꯅ ꯈꯪꯕꯗ ꯍꯥꯏꯠꯅꯤꯡꯉꯤꯁꯦ ꯅꯪꯅ ꯍꯧꯖꯤꯛꯀꯤ ꯐꯥꯔꯕ ꯍꯥꯏꯇꯥꯔꯦ ꯍꯩꯅꯧꯁꯤ ꯄꯥꯟꯕ ꯌꯥꯔꯕꯧꯔ ꯕ꯭ꯔꯤꯠ ꯐꯖꯕ ꯍꯩꯅꯧꯒꯨꯝꯕ ꯌꯦꯡꯉꯣꯕ ꯍꯥꯏ ꯍꯩꯅꯧꯗꯨꯗꯣ ꯊꯨꯝꯗ꯭ꯔꯗꯤ ꯊꯥꯕ ꯀꯥꯟꯅꯗꯦꯗꯅ ꯑ ꯊꯨꯝꯕ ꯑꯍꯥꯎꯕ ꯑꯗꯨꯗꯒꯤ ꯍꯌꯦꯡ ꯌꯣꯟꯕ ꯄꯖꯥ ꯑꯣꯏꯔꯁꯨ ꯑꯗꯨꯒꯒꯤ ꯍꯩꯅꯧꯗꯨꯒꯤ ꯃꯁꯥ ꯈꯔ ꯑꯔꯤꯕ ꯍꯥꯏꯇꯥꯔꯦ ꯈꯔ ꯑꯅꯤꯡꯕ ꯐꯖꯕ ꯑꯃ ꯐꯖꯅ ꯃꯥ ꯃꯈꯣꯡ ꯊꯦꯡꯗꯕꯤ ꯈꯔ ꯍꯥꯡꯒꯠꯂꯒ ꯃꯈꯣꯡ ꯃꯈꯣꯡ ꯃꯁꯥ ꯅꯣꯡꯉꯩꯗꯣ ꯑꯗꯨ ꯃꯈꯣꯡ ꯈꯔ ꯍꯥꯡꯒꯠꯂꯒ ꯀꯛ ꯀꯥꯞꯊ ꯀꯥꯞꯊꯠꯂ ꯃꯇꯨꯡꯗ ꯃꯥꯗꯣꯣ ꯇꯧꯗꯣꯏꯅꯦꯕ ꯄꯣꯂꯤꯇꯤꯟ ꯇꯧꯔꯒ ꯌꯣꯗ ꯃꯍ ꯍꯥꯔ ꯌ ꯑꯩꯈꯣꯏ ꯁ꯭ꯋꯥꯏꯗ ꯄꯪꯁꯝ ꯁꯦꯝꯕ ꯍꯥꯔ ꯅꯠꯇꯕ ꯄꯪꯁꯝ ꯀꯝꯄꯣꯁꯀꯤ ꯍꯥꯔꯒ ꯑꯣꯏꯒꯦꯔꯥ ꯑꯗꯒꯤ ꯑꯣꯟꯂꯥꯏꯟꯗꯒꯤ ꯂꯩꯕꯗꯅ ꯑꯣꯔꯒꯥꯅꯤꯛ ꯍꯥꯔꯗꯣ ꯐꯖꯅ ꯌꯣꯕꯅꯤ ꯁꯤꯗꯀꯣ ꯑꯗꯨꯒ ꯃꯅꯤꯟ ꯀꯔꯤꯝ ꯆꯠꯍꯟꯗꯕꯤꯗ ꯃꯈꯣꯡ ꯌꯣꯗ ꯃꯊꯟꯇ ꯃꯔꯥ ꯊꯣꯛꯂꯛꯀꯅꯤꯕ ꯗ ꯀꯛꯊꯠꯂꯀꯥꯟꯗ ꯑꯗꯨꯗꯤ ꯊꯥꯗꯣꯏꯅꯦꯕ ꯅ ꯃꯔꯥ ꯊꯣꯛꯂꯛꯑꯕ ꯁꯥꯗꯨꯅ ꯃꯔꯥ ꯊꯣꯛꯂꯒꯅꯤꯀꯣ ꯊꯥꯗꯣꯏꯁꯥꯠ ꯑꯗꯨ ꯃꯁꯥꯗꯨ ꯇ ꯊꯕꯅꯁꯥꯗꯨꯗꯤ ꯉꯁꯥꯏ ꯃꯄꯨꯡ ꯐꯥꯔꯨꯕ ꯃꯥꯗꯤ ꯂꯩꯁꯥꯕꯤ ꯐꯥꯔꯕ ꯄꯥꯈꯪ ꯐꯥꯔꯕ ꯍꯩꯅꯦꯕ ꯁꯦꯡꯅ ꯍꯥꯏꯔꯒꯗꯤ ꯃꯥ ꯍꯩꯅꯧ ꯐꯕ ꯍꯩꯕꯤ ꯑꯃꯒꯤ ꯃꯄꯤꯗꯒꯤ ꯂꯧꯊꯣꯛꯕꯅꯤꯅ ꯃꯄꯤꯗꯨꯒꯤ ꯀꯩꯅꯣ ꯉꯁꯥꯏ ꯀꯩꯅꯣꯗꯣ ꯃꯒꯨꯟꯗꯣ ꯄꯣꯔꯛꯑꯒ ꯍꯩꯅꯣꯛꯗꯣ ꯊꯨꯅ ꯄꯥꯜꯂꯛ ꯀꯥꯅꯦꯕ ꯍꯩ ꯂꯩꯗꯣ
ꯍꯣꯏ ꯑꯗꯨꯕꯨꯗꯤ ꯊꯨꯅ ꯊꯨꯅꯗꯤ ꯄꯥꯜꯂꯅꯤꯀꯣ ꯌꯥꯝ ꯑꯗꯨꯒ ꯑꯩꯈꯣꯏꯒꯤ ꯃꯥꯖꯦ ꯄꯥꯝꯕꯤꯗꯨꯗꯩ ꯀꯛꯊꯥ ꯊꯥꯕꯅꯦ ꯑꯗꯣ ꯃꯍꯥꯎ ꯅꯨꯡ ꯈꯣꯠꯄ ꯍꯥꯏꯗꯤ ꯃꯥꯏ ꯄꯥꯝꯕꯤ ꯑꯁꯦꯡꯕ ꯗꯥꯏꯔꯦꯛ ꯍꯥꯎꯈꯤꯕ ꯃꯍꯥꯎ ꯑꯗꯨꯃꯥꯏꯅ ꯑꯗꯨꯝ ꯑꯩꯈꯣꯏ ꯍꯧꯖꯤꯛꯀꯤ ꯃꯁꯥ ꯀꯛꯊꯠꯂ ꯊꯥꯛꯄꯗꯨꯁꯨ ꯑꯗꯨꯃꯥꯏꯅ ꯑꯗꯨꯝ ꯑꯗꯨꯒꯤ ꯆꯞ ꯃꯥꯟꯅꯅ ꯑꯗꯨꯝ ꯐꯥꯎꯗꯔꯠꯇ ꯇꯤꯟ ꯅꯨꯡ ꯆꯪꯕ ꯑꯗꯒꯤ ꯁꯣꯏꯅꯥꯏꯕ ꯈꯣꯠꯄ ꯂꯩꯅ ꯌꯥꯝ ꯄꯩꯌꯦ ꯈꯣꯠꯄ ꯄꯥꯟꯕ ꯍꯧꯖꯤꯛꯀꯥꯟꯗꯤ ꯂꯩꯅꯩ ꯌꯥꯝꯕ ꯌꯥꯝꯅ ꯑꯗꯨꯝꯕ ꯈꯣꯠꯄꯗꯤ ꯀꯩꯝ ꯇꯧꯔꯣꯏꯗ꯭ꯔꯣ
ꯂꯩꯔꯣꯏ ꯂꯩꯔꯣ ꯄꯦꯔ ꯉꯁꯥꯏꯒꯤ ꯄꯦꯔꯦꯟꯇꯦꯜ ꯅꯪ ꯀꯛꯊꯈ꯭ꯔꯤꯕ ꯃꯄꯤꯗꯣ ꯑꯗꯨꯗꯨꯒꯤ ꯃꯑꯣꯡ ꯂꯣꯏꯅ ꯄꯨꯔꯛꯀꯅꯤꯕ ꯃꯥꯅ ꯍꯥꯎꯕ ꯃꯥ ꯀꯩꯀꯩ ꯃꯌꯥꯝꯗꯣ ꯑꯗꯨꯒꯤ ꯍꯩꯅꯧꯒꯨꯝꯕ ꯍꯥꯎꯕꯁꯤꯁꯨ ꯑꯩꯈꯣꯏꯅ ꯍꯥꯞꯄꯤꯕ ꯊꯥꯔꯤ ꯃꯐꯝꯗꯨ ꯍꯥꯔꯗꯨ ꯃꯈꯥ ꯌꯥꯝꯁꯨ ꯄꯣꯟꯕꯅꯦꯕ ꯍꯥꯔꯗꯤ ꯋꯥꯠꯍꯟꯗ ꯇꯥꯔꯦ ꯃꯥꯒꯤ ꯅꯪꯅ ꯍꯥꯟꯅ ꯍꯥꯎꯔꯝꯃꯦꯕ ꯍꯩꯅꯧꯗꯨꯖꯨ ꯍꯥꯔ ꯌꯥꯎꯔꯛꯇ ꯇꯥꯔꯗꯤ ꯆꯤ ꯆꯔꯥꯡ ꯊꯣꯡꯗꯅ ꯇꯤꯟ ꯆꯥꯔꯛꯇꯅ ꯍꯩꯅꯧꯗꯣ ꯑꯩꯅꯧꯕ ꯌꯥꯎꯋꯦꯕ ꯑꯗꯨꯅ ꯒꯨꯝꯕ ꯀꯩꯒꯨꯝꯕ ꯑꯗꯨꯒꯒꯨꯝꯕꯗꯨꯗ ꯐꯖꯅ ꯍꯥꯞꯄ ꯌꯥꯕ ꯍꯥꯔ ꯍꯥ ꯄꯗꯣ ꯈꯣꯠꯄꯗꯣ ꯃꯇꯤꯛ ꯆꯥꯅ ꯃꯇꯝ ꯆꯥꯅ ꯐꯖꯅ ꯁꯤꯖꯤꯟꯅꯧ
ꯑꯥ ꯑꯩꯅ ꯊꯥꯅꯤꯡꯉꯤꯁꯤꯅ ꯍꯥꯏꯗꯤ ꯀꯥꯂꯦꯟ ꯊꯥꯅꯤꯅ ꯍꯧꯖꯤꯛꯁꯨ ꯅꯨꯡꯁꯥꯁꯨ ꯌꯥꯝ ꯁꯥꯔꯦꯅ ꯅꯨꯡꯁꯥꯁꯨ ꯁꯥꯔꯦ ꯑꯗꯨꯒ ꯑꯀꯣꯏꯕꯤꯗ ꯁꯨꯝ ꯃꯔꯨꯝ ꯂꯥꯡꯕ ꯑꯣꯏꯅ ꯅꯨꯡꯁꯤꯠ ꯑꯣꯏ ꯂꯥ ꯃꯔꯨꯝ ꯂꯥꯡꯖꯦꯜꯂꯩꯅ ꯑꯩꯈꯣꯏ ꯑꯀꯣꯏꯕꯗ ꯁꯨꯝ ꯑꯗꯨꯒꯤ ꯊꯥꯅꯤꯡꯕꯒꯤ ꯋꯥꯅꯤ ꯑꯗꯨꯒꯤ ꯎꯍꯩ ꯋꯥꯍꯩꯗ ꯄꯥꯜꯂꯛꯑꯁꯨ ꯑꯩꯈꯣꯏ ꯆꯥꯕ ꯈꯣꯄꯇꯁꯨ ꯀꯥꯟꯅꯩꯅ ꯕꯖꯥꯔ ꯅꯨꯡꯗꯩ ꯂꯩꯕ ꯈꯣꯠꯇꯁꯨ ꯁꯨꯝ ꯄꯩꯁꯥ ꯂꯩꯇꯕꯅꯤ ꯅ ꯑꯩꯈꯣꯏꯖꯦ ꯑꯗꯨꯕ ꯂꯩꯕ ꯈꯣꯠꯄꯗ ꯄꯩꯁꯥ ꯌꯥꯝ ꯆꯪꯉꯤꯅ ꯑꯥꯗꯨꯗꯩ ꯍꯧꯖꯤꯛ ꯕꯖꯥꯔꯗꯁꯨ ꯃꯣꯏ ꯍꯤꯗꯥꯛ ꯀꯥꯞꯄ ꯌꯣꯟꯕꯖꯤ ꯄꯠꯇꯅꯕꯅꯦꯅ ꯇꯧꯅꯦ ꯑꯗꯣ ꯆꯥꯕꯗꯨꯖꯨ ꯑꯩꯈꯣꯏ ꯍꯛꯆꯥꯡꯗꯤ ꯌꯥꯝ ꯁꯣꯛꯄ ꯑꯣꯏꯅ ꯑꯗꯨꯝꯕꯗꯣ ꯀꯌꯥ ꯄꯥꯝꯃꯛꯇꯕ ꯆꯥꯕꯗꯣ ꯑꯗꯨꯝ ꯌꯨꯝꯗꯩ ꯏꯁꯥꯅ ꯊꯥꯖꯔ ꯏꯁꯥꯅ ꯇꯧꯖꯕꯅꯤꯅ ꯍꯥꯥꯔ ꯅꯨꯡꯅ ꯀꯌꯥ ꯌꯥꯝ ꯍꯥꯞꯄꯒꯖꯨ ꯌꯥꯝ ꯄꯥꯛꯅ